ꯍꯜꯂꯣ
ꯇꯥꯕꯒ
ꯅꯣꯏꯗ ꯍꯧꯁꯨ ꯅꯨꯄꯤ ꯑꯃ ꯂꯥꯛꯑꯝꯕ꯭ꯔꯥ ꯅꯨꯄꯤ ꯑꯅꯤ
ꯂꯥꯜ ꯑꯃꯃꯦ
ꯑꯩꯗꯤꯅꯦ ꯈꯪꯕ꯭ꯔꯥ ꯑꯩꯒꯤ ꯑꯩ ꯁꯥꯔ ꯑꯩꯈꯣꯏꯒꯤ ꯐꯣꯟ ꯇꯧꯔꯛ ꯃꯥꯥꯜꯂꯨꯔꯦꯕ ꯑꯗꯨꯒ ꯃꯣꯏ ꯑꯣꯏ ꯄ꯭ꯂꯦꯝ
ꯑꯣ ꯑꯣ ꯑꯣ ꯐꯣꯟ ꯄꯥꯏꯗꯦ ꯑꯩ ꯑꯗꯨ ꯑꯣ ꯑꯣ ꯑꯩꯉꯣꯟꯗ ꯍꯪꯉꯦ ꯑꯩꯈꯣꯏꯗꯗꯤ ꯀꯩꯝ ꯄꯤꯔꯝꯗꯕꯅꯤ ꯅꯪ ꯉꯥꯎꯔꯨꯔꯦ
ꯑ ꯑꯩꯩꯅꯣꯟ ꯆꯖꯤꯕꯤꯤꯗꯎꯇꯅ ꯆꯣꯝ ꯕꯤꯔꯝꯃꯦꯕ
ꯎꯝ
ꯅꯩꯅ ꯈꯜꯂꯤꯁꯤꯅ ꯃꯣꯏ ꯉꯁꯤ ꯃꯤꯇꯤꯡ ꯇꯧꯋꯤꯗꯅ ꯑꯗꯨꯒꯨꯝꯕ ꯑꯗꯨꯗ ꯌꯥꯎꯕ ꯃꯤꯅꯦ ꯁꯤꯅꯤ
ꯑꯣ ꯑꯣ
ꯑꯗꯨꯒ ꯐꯣꯟ ꯇꯧꯔꯛꯄꯁꯦ ꯑꯩꯅ ꯑꯩꯅ ꯈꯜꯂꯤꯁꯤꯅ ꯑꯩ ꯖꯒꯣꯏꯒꯤꯗꯨꯅꯤ ꯁꯤꯅꯦꯕ
ꯎꯝ ꯐꯣꯟꯁꯨ ꯄꯥꯏꯗ꯭ꯔꯦ ꯃꯥꯗꯣ ꯇꯧꯗꯦꯅ ꯇꯧꯔꯛꯑꯝꯃꯦ ꯑꯦ ꯑꯩꯈꯣꯏꯅꯗꯤ ꯍꯥꯏꯔꯝꯗꯦ ꯌꯥ
ꯑꯗꯨ ꯃꯥ ꯍꯣꯁꯇꯦꯜꯗ ꯑꯩ ꯀꯣꯏ ꯊꯤꯔꯨꯔꯤ ꯍꯥꯏꯅ ꯁꯣꯝꯗ ꯑꯩꯒꯤ ꯏꯃꯥꯔꯖꯦꯟꯁꯤ ꯑꯃ ꯂꯩꯔꯕ ꯍꯥꯏꯕ
ꯎꯝ
ꯑꯥ ꯑꯗꯣ ꯌꯎ ꯀꯤ ꯑꯦꯜ ꯌꯦꯅꯤꯗꯤ
ꯑꯣ ꯉ ꯇꯣꯒ ꯐꯖ ꯃꯤꯁ ꯄꯁꯥꯇꯦ ꯐꯖ ꯇꯥꯂꯅꯤꯃ
ꯎꯝ ꯑꯩꯅ ꯍꯥꯏꯕ ꯅꯪ ꯊꯣꯛꯂꯛꯑꯒ ꯑꯩ ꯑꯃꯨꯛ ꯇꯝꯕꯤꯌꯣ ꯍꯥꯏꯔꯝꯕꯅꯦ ꯇꯝꯕꯤꯒꯤ ꯇꯝꯕꯤ ꯀ ꯍꯥꯏ ꯑꯩꯁꯨ ꯁꯨꯡꯆꯠꯇꯤ ꯆꯠꯇꯕ
ꯎꯝ
ꯆꯠꯄꯁꯤ ꯌꯥꯝꯝ ꯊꯜꯂ ꯍꯋꯥꯏ
ꯂꯥꯛꯑꯣ ꯁꯣꯝꯗ ꯀꯣꯏꯊꯣꯔꯛꯑꯣ
ꯑꯣꯏ ꯌꯥ ꯀ ꯃꯥ ꯑꯩ ꯉꯁꯥꯏ ꯂꯥꯛꯑꯝꯃꯦ ꯅꯣꯏ ꯑꯦꯟ ꯁꯤ ꯁꯤ ꯇꯧꯔꯤꯀꯥꯟꯗ ꯑꯗꯨꯗꯤ ꯑꯣꯏꯔꯅꯤ
ꯑꯣ
ꯑꯁꯤꯅ ꯆꯣꯝꯁꯤꯦ ꯂꯧꯕ ꯂꯥꯛꯑꯝꯃꯦ ꯃꯥꯅ ꯂꯥꯛꯑꯣꯅꯦ
ꯎꯝ
ꯀꯦꯝ ꯍꯥꯏꯌ ꯠꯇꯦ ꯑꯩꯁꯨ ꯀꯃꯥꯏꯅ ꯂꯧ ꯂꯥꯛꯇꯣꯏꯅꯣ ꯀꯥꯏ ꯍꯪꯄꯣꯠꯇꯦꯀꯣ
ꯑꯩ ꯈꯜꯂꯤꯁꯤꯅ ꯑꯩ ꯂꯩꯐꯝꯁꯦ ꯈꯪꯕ ꯃꯥꯜꯂꯗꯤ ꯑꯗꯨꯝ ꯆꯪꯖꯔꯛꯑꯁꯤꯅꯤ ꯈꯟꯕ ꯑꯗꯨꯃꯥꯏꯅ ꯀꯧꯔꯛꯀꯗ꯭ꯔꯥ ꯃꯣꯏꯗꯤ ꯈꯪꯗ꯭ꯔꯕ ꯖꯥꯠꯅꯤ
ꯃꯥꯅꯦ ꯐꯣꯟꯁꯨ ꯄꯥꯏꯗꯤꯦ ꯍꯥꯏꯌꯦ ꯑꯉꯥꯡ ꯃꯃꯤꯡꯗꯨꯁꯨ ꯌꯥꯔ ꯄꯨ꯭ꯔ ꯀꯩꯅꯣ ꯃꯥꯏꯁꯤꯅꯦꯕ
ꯑ ꯑꯦ ꯃꯥꯅ ꯑꯩꯉꯣꯟꯗꯁꯨ ꯍꯥꯏꯔꯛꯑꯦꯕꯀꯣ ꯀꯩꯅꯣꯝ ꯍꯥꯏ ꯅꯦ ꯎꯝ ꯁꯤꯌꯥ ꯍꯥꯏ ꯑꯩꯩꯅ ꯍꯧꯖꯤꯗꯤ ꯀꯥꯏ ꯄ ꯑꯣꯏꯔꯕꯅꯤ ꯍꯥꯏꯕ ꯑꯔꯦ ꯃꯥꯅꯦ ꯃꯥꯅꯦ ꯃꯥꯅꯦ ꯍꯥꯏ ꯑꯩꯅ ꯑꯣ ꯆꯤꯆꯤ ꯅꯥꯇꯣꯡꯈꯤꯗꯣꯏꯗꯣꯏꯣꯔꯥꯅ ꯎꯒꯝ ꯇ ꯄꯤꯅꯗ꯭ꯔꯤ ꯑꯣꯏꯔ ꯃꯥꯜꯂꯅ ꯑꯩꯅ ꯑꯗꯨꯝ ꯏ ꯆꯦꯕꯤꯗꯥꯇꯤꯗ ꯍꯥꯏꯅꯔꯣꯑꯣꯅ ꯍꯥꯏꯔꯦ
ꯑꯣ
ꯀꯩꯗꯧꯔꯃꯤꯅꯣ
ꯍꯧꯖꯒꯦꯁ ꯃꯤꯁ ꯇ ꯆ
ꯎꯝ ꯃꯅꯥꯃ
ꯍꯃ
ꯆꯠꯇꯦ ꯀꯌꯥꯕꯨ ꯌꯥꯝꯒ ꯅꯣꯏꯒꯤ ꯅꯣꯏ ꯀꯌꯥ ꯅꯝꯃꯤꯅꯣ ꯑꯃꯗꯨꯅ
ꯅ ꯃꯥ ꯃꯔꯤꯃꯨꯛ ꯄꯨꯔꯛꯑꯦ
ꯑꯣ ꯑꯗꯨ ꯑꯣꯏꯗꯤ ꯐꯩ ꯑꯩꯅ ꯍꯥꯏꯅꯤ ꯅꯣꯏ ꯑꯃ ꯑꯃꯈꯛꯅ ꯅꯣꯏ ꯀꯌꯥ ꯅꯝꯃꯤꯅꯣ ꯁꯤ
ꯅꯠꯇꯦ ꯑꯗꯨ ꯃꯣꯏ ꯑꯇꯩꯁꯨ ꯃꯌꯨꯝ ꯂꯣꯏ ꯆꯠꯅꯒꯦ ꯑꯩꯈꯣꯏ ꯑꯍꯨꯝ ꯈꯛꯇꯪ ꯂꯩꯕ
ꯑꯣ ꯑꯇꯩ ꯂꯣꯏꯝ ꯆꯠꯅꯈ꯭ꯔꯕ
ꯎꯝ ꯑꯇꯣꯞꯄ ꯀꯥꯒꯤꯕꯨꯗꯤ ꯂꯩ ꯑꯩꯈꯣꯏ ꯀꯥꯒꯤ
ꯑꯣ ꯅꯣꯏ ꯀꯥ ꯇꯔꯨꯛ ꯂꯩ ꯃꯤ ꯇꯔꯨꯛ ꯂꯩ ꯍꯥꯏꯕ
ꯎꯝ
ꯌꯥꯝꯃꯤꯅꯦꯀꯣ ꯅꯨꯃꯤ ꯇꯔꯨꯛ ꯍꯥꯏꯁꯦ
ꯌꯥꯃꯦ ꯐꯃꯨꯡ ꯑꯃꯃꯝ ꯇꯦꯕꯜ ꯑꯃꯃꯝ ꯀꯤ ꯐꯥꯔꯁꯦꯟ ꯀ ꯆꯀ꯭ꯔꯌꯥ ꯃꯃꯝ
ꯂꯣꯏꯔꯦ ꯑꯗꯨꯗ
ꯎꯝ ꯀꯣꯝꯕꯗꯤ ꯑꯣꯏꯗꯦ ꯌꯥꯝ ꯆꯤꯟꯕꯁꯨ ꯑꯣꯏꯗꯦ
ꯑꯣ ꯑꯗꯨꯝ ꯆꯞꯄꯗꯤ ꯆꯥꯕ꯭ꯔꯥ
ꯑꯥ
ꯎꯝ ꯐꯔꯀꯣ ꯆꯠꯃꯜꯂꯒꯁꯨ ꯑꯃ ꯅꯨꯡꯉꯥꯏꯇꯦꯗꯅꯀꯣ
ꯍꯥꯥ ꯑ ꯑꯗꯒꯤ ꯑꯩꯈꯣꯏꯒꯤ ꯄ꯭ꯂꯦꯠ ꯀꯩꯀꯩ ꯊꯝꯅꯕ ꯇꯦꯕꯜ ꯑꯃꯒ ꯊꯝꯃꯦ ꯑꯗꯨ ꯑꯗꯨꯝ ꯎꯝ ꯑ ꯀꯣꯝꯃꯦꯗ ꯑꯗꯨꯒ ꯊꯝꯃꯦꯗꯨꯅꯗꯤꯀꯣ
ꯐꯃꯨꯡꯗꯣ ꯃꯊꯛ ꯃꯈꯥ ꯑꯣꯏꯕ꯭ꯔꯥ ꯅꯠꯇ꯭ꯔꯒ ꯑꯃꯃꯝ ꯑꯣꯏꯕ꯭ꯔꯥ
ꯑꯃꯃꯝ ꯈꯛꯇꯅꯤ
ꯑꯣ ꯗꯣꯏꯗꯤ ꯌꯥꯏꯗ ꯑꯗꯨ ꯍꯥꯏꯗꯤ ꯍꯣꯁꯇꯦꯜ ꯈꯔꯗꯨꯗꯤ ꯃꯊꯛ ꯍꯥꯥ ꯑꯣꯏꯕꯁꯨ ꯌꯥꯎꯋꯤꯗꯅ
ꯎꯝ ꯃꯥꯟꯅꯩ ꯑꯩꯈꯣꯏ ꯀꯥꯗ ꯂꯩꯕꯈꯩꯗꯤ
ꯀꯌꯦꯗꯣ ꯅꯣꯏ ꯗꯨꯏꯇꯤꯒ ꯇꯧꯗ꯭ꯔꯥ
ꯇꯧꯋꯦ ꯉꯁꯤꯗꯣ ꯑꯩꯈꯣꯏ ꯑꯥ ꯉꯁꯤꯗꯣ ꯑꯩꯈꯣꯏꯒꯤ ꯀꯩꯅꯣ ꯇꯥꯕꯅꯦꯕ ꯗ꯭ꯌꯨꯇꯤ ꯇꯥꯕꯅꯦ ꯑꯗꯣ ꯃꯣꯏ ꯂꯣꯏ ꯆꯠꯊꯣꯛꯈ꯭ꯔꯦ ꯑꯗꯨꯒ ꯑꯩꯁꯨ ꯑꯃꯨꯛ ꯉꯟꯇꯥ ꯆꯠꯂꯦ ꯏꯃꯥꯟꯅꯕꯤ ꯃꯣꯏ ꯑꯅꯤꯗꯣ ꯈꯇꯪ ꯂꯣꯏ ꯇꯧ ꯂꯩꯔꯝꯃꯦ ꯇꯣꯏꯂꯦꯠ ꯕꯥꯠꯔꯨꯝ ꯑꯗꯒꯤꯁꯤ ꯎ ꯕꯦꯔꯟꯗꯥ ꯀꯩ ꯀꯩ ꯂꯣꯏ ꯁꯦꯡꯉꯦꯕ
ꯑꯣ ꯕꯔꯅꯒꯦ ꯀꯜ ꯇꯧꯕ꯭ꯔꯥ
ꯍꯥꯎꯃꯤ ꯌꯥꯗ ꯍꯥꯥ
ꯑ ꯍꯞꯇꯥ ꯑꯝꯗ ꯑꯃꯨꯛꯃꯨꯛ ꯄꯤꯕ꯭ꯔꯥ
ꯑ ꯁꯟꯗꯦꯅ ꯃ ꯈꯨꯨꯗꯤꯡꯒꯦ ꯑꯗꯨꯣ
ꯑꯣ ꯁꯟꯗꯦ ꯈꯨꯗꯤꯡꯒꯤ ꯅꯣꯏꯅ ꯇꯥꯕ
ꯑꯥ
ꯎꯝ
ꯁꯟꯗꯦ ꯈꯨꯗꯤꯡꯁꯦ ꯑꯃꯨꯛ ꯁꯦꯡꯅꯗꯣꯏꯅꯦꯕ ꯇꯔꯟ ꯅꯥꯏꯅꯔ ꯅꯥꯏꯅꯔꯒ ꯗꯇꯥ ꯁꯦꯕꯤꯡ ꯊꯝꯝꯕꯩ ꯎꯝ ꯑꯗꯨ ꯉꯁꯤꯗꯣ ꯑꯩꯈꯣꯏ ꯇꯤꯝ ꯇꯥꯕ ꯑꯗꯨꯗ ꯃꯣꯏꯕꯥꯅꯤ ꯈꯛꯇ ꯂꯣꯏ ꯇꯧꯔꯦ
ꯑꯗꯨꯗꯤ ꯕꯥꯏ ꯉꯁꯤ ꯆꯥꯛ ꯈꯔ ꯆꯪꯉꯝꯃꯅꯤ ꯃꯕꯥꯅꯤꯗꯤ ꯁꯤ ꯇꯧꯗ꯭ꯔꯥ
ꯇꯧꯋꯦ ꯑꯩ ꯑꯗꯨ ꯇꯤꯖꯦ ꯋꯥꯔꯤꯏ ꯁꯥꯟꯅꯒꯦ ꯁꯥꯟꯅꯍꯟꯒꯦꯅ ꯍꯥꯏꯗꯣ
ꯑꯣ ꯃꯕꯥꯏꯅꯤ ꯀꯌꯥ ꯀꯌꯥ ꯌꯧꯔꯒꯦ
ꯏꯆꯟ ꯇꯣꯝꯕꯤ ꯅꯪ ꯀꯣꯜ ꯀꯌꯥ ꯌꯧꯔꯦ ꯅꯥꯏꯇꯤꯟ ꯌꯧꯗ ꯉꯥꯏꯔꯤ ꯆꯤꯆꯦ ꯅꯪ ꯂꫭꯏꯗ꯭ꯔꯤꯕꫭ ꯂꫭꯏꯗ꯭ꯔꯤ ꯀꯌꯥꯝ ꯋꯥꯠꯂꯤꯒꯦ ꯃ ꯃꯥꯒꯤ ꯅꯥꯏꯟꯇꯤꯟ ꯌꯧꯗ ꯉꯥꯏꯔꯤꯌꯦ ꯃꯉꯥ ꯍꯦꯜꯂꯦ ꯑꯩꯈꯣꯏꯕꯥꯅꯤ ꯁꯥꯟꯅꯩꯁꯦ ꯑꯗꯨꯝ ꯌꯥꯏ ꯁꯨꯝ ꯁꯥꯟꯅ ꯂꯩꯔꯕꫭ ꯎꯝ ꯏꯃꯥꯟꯅꯕꯤ ꯑꯃꯒꯤꯅ ꯅꯥꯏꯟꯇꯤꯟ ꯌꯧꯔꯦ ꯁꯤꯜꯄꯥꯥ ꯅꯪ ꯀꯌꯥ ꯌꯧꯔꯦ ꯀꯣꯜ ꯑꯥ ꯑ ꯏꯂꯕꯦꯟ ꯏꯂ ꯏꯂꯕꯦꯟ ꯇꯔꯥ ꯈꯇꯪ ꯉꯥꯏꯔꯦ ꯁꯤꯜꯄꯥ ꯍꯥꯎ ꯑ ꯑꯩ ꯀꫭꯜ ꯇꯧꯒꯦ ꯅꯝꯕꯔ ꯑꯝ ꯑꯝꯇ ꯍꯥꯏꯔꯛ ꯑꫭ ꯌꯥꯕ꯭ꯔ ꯌꯦꯡ ꯌꯥꯔꫭꯏ ꯑꯃꯗꯤ ꯂꯣꯏꯗꯣꯔꯦ ꯑꯗꯨꯒ ꯑ ꯃꯗꯤ ꯃꯉꯥꯗꯒꯤ ꯌꯥꯏ ꯍꯥꯏꯕ ꯑꯃꯒꯤꯗꯤ ꯌꯥꯝ ꯋꯥꯠ ꯀ꯭ꯂꯥꯁ ꯁꯚꯦꯟ
ꯌꯥꯔꯅꯤꯗ ꯑꯗꯨꯝ ꯍꫭꯔꯦꯟꯒꯤꯅꯦ
ꯎꯝ ꯑꯩꯁꯨ ꯀꯣꯜ ꯑꯅꯤꯈꯛꯇ ꯉꯥꯏꯔꯝꯅꯤ
ꯑꯣ ꯐꯔꯦ ꯑꯩꯁꯨ ꯑꯃꯥꯏꯅ ꯑꯅꯤ ꯑꯍꯨꯝ ꯃꯨꯛꯇꯤ ꯋꯥꯂꯝꯒꯤꯗꯧ ꯃꯥꯜꯂꯦ ꯑꯩꯅ
ꯆꯠꯂꯤꯁꯤꯗꯤ ꯄꯥꯏꯔꯣꯑꯣ ꯄꯤꯅꯥꯁꯤꯗꯤ ꯄꯥꯏꯔꫭꯑꫭ ꯍꯥꯏꯕ ꯗꯨꯡꯗ
ꯃꯕꯥꯅꯤ ꯇꯧꯅꯩꯔꯣ ꯃꯕꯥꯏꯟꯗꫭ
ꯑꯥ ꯃꯣꯏꯕꯥꯥꯏꯅ ꯇꯧꯅꯔꯤ ꯍꯧꯖꯤꯛ
ꯏꯀꯣ ꯆꯠꯅꯤꯀꯣ ꯑꯃꯨꯛ ꯅꯛ ꯃꯜꯂꯁꯨ
ꯎꯝ ꯀꯩꯍꯥꯏꯅꯤ ꯐꯃꯨꯡ ꯐꯃꯨꯡꯗ ꯂꯩꯔꯒꯅꯦ ꯍꯥꯏ ꯃꯣꯏꯕꯥꯅꯤ ꯇꯧꯅꯩꯁꯤ ꯑꯗꯨꯒ ꯇꯥꯗ꯭ꯔꯦ ꯇꯗ꯭ꯔꯦ ꯑꯌꯦ
ꯅꯛꯃꯜꯂꯁꯨ ꯌꯥꯗꯕꯅꯦ‌ ꯍꯥꯏꯕ
ꯑ ꯅꯃꯜꯂꯖꯨ ꯌꯥꯗꯕꯅꯦ ꯍꯥꯏꯕ ꯏꯆꯟ ꯇꫭꯝꯕꯤ ꯎꯝ
ꯅꯛ ꯃꯟꯕꯩ
ꯑꯗꯨꯝ ꯁꯥꯟꯅꯕ ꯌꯥꯏꯁꯦ ꯐꯩꯌꯦ
ꯎꯝ ꯐꯩꯌꯦ
ꯄꯩꯁꯥꯖꯤ ꯆꯪꯉꯛꯇꯣꯏꯔꯥ ꯆꯪꯉꯑꯣꯏꯗꫭꯏꯔꯥꯗꯤ ꯈꯪꯗꯦ
ꯈꯪꯗꯦ ꯑꯗꯨꯃꯗꯤ ꯑꯗꯨꯏꯁꯨ ꯌꯥꯔꯤꯁꯤꯗꯤ ꯌꯥꯝ ꯐꯔꯦ ꯏꯕꯥꯕꯤꯒꯤꯗꯤ ꯁꯤꯅ ꯑꯃꯨꯛ ꯅꯪ ꯑꯃꯨꯛ ꯇ꯭ꯔꯥꯏ ꯇꯧꯔꯣ ꯑꯩꯒꯤꯗꯤ ꯂꯣꯏꯔꯕ ꯃꯥꯜꯂꯦꯀꯣ
ꯑꯥ
ꯀꯌꯥ ꯁꯨꯈꯒꯦ ꯀꯥꯎꯕ ꯀꯥꯎꯔ ꯑꯩ ꯈꯪꯗ꯭ꯔ
ꯑꯩꯒꯤꯁꯨ ꯃꯉꯥ ꯍꯦꯜꯂꯦꯕ ꯆꯤꯆꯦꯗ ꯇꯩꯗꯣ
ꯑꯥ ꯑꯥ ꯉꯔꯥꯡ ꯍꯦꯟꯈ꯭ꯔꯕ ꯃꯉꯥ
ꯑꯝ
ꯎꯝ
ꯑꯣ ꯍꯧꯖꯤꯛ ꯑꯃꯨꯛ ꯌꯥꯕ꯭ꯔꯥ ꯌꯦꯡꯒꯦ ꯌꯥꯔꯗꯤ ꯌꯥꯝ ꯐꯔꯦ
ꯍꯣꯏ ꯌꯦꯡꯉꯣ ꯌꯦꯡꯉ ꯌꯥꯔꯒꯗꯤ ꯌꯥꯝ ꯐꯩ ꯀꯅꯤ ꯂꯣꯏꯁꯪꯒꯦꯝꯦꯝ ꯐꯔ ꯁꯠ ꯁꯠ ꯁꯠ ꯁꯠ
ꯃꯤꯁꯀꯤꯗꯤ ꯀꯨꯏꯔꯕ ꯃꯥꯜꯂꯦ ꯂꯣꯏꯈꯤꯅꯦ
ꯂꯣꯏꯔꯦ ꯃꯥꯅ ꯍꯥꯟ ꯂꯣꯏꯁꯟꯈ꯭ꯔꯕꯅꯦ ꯑꯩꯅ ꯀꯩꯅꯣ ꯇꯔꯥꯃꯥꯊꯣꯏ ꯍꯧꯔꯛꯄꯗ ꯃꯥꯗꯤ ꯂꯣꯏꯁꯟꯈ꯭ꯔꯦ ꯑꯩꯁꯦꯩꯅ ꯈꯦꯂꯦ ꯀꯥ ꯇꯔꯃꯗ
ꯑꯩꯀ ꯑꯥ
ꯑꯗꯨꯦ
ꯑꯩꯒꯁꯨ ꯃꯉꯥ ꯑꯃ ꯁꯥꯟꯅꯈ꯭ꯔꯦ
ꯎꯝ ꯌꯧꯕ ꯌꯧ꯭ꯔꯕ ꯈꯪ ꯌꯧꯕ ꯌꯧꯔꯝꯃꯅꯤ ꯇꯥꯟ ꯆꯥꯔꯅꯤ
ꯉꯁꯥꯏꯅ ꯃꯦꯘꯥꯂꯌꯥ ꯌꯧꯔꯦꯅ ꯍꯥꯏꯔꯛꯑꯦ ꯏꯆꯟ ꯇꯣꯝꯕꯤꯗ ꯌꯃꯅꯤ
ꯌꯧꯔꯝꯃꯅꯤꯗ ꯑꯣꯏꯗꯤ
ꯎꯝ
ꯑꯁ ꯂꯖꯔꯅꯤ ꯆꯠꯄꯁꯤꯁꯨ ꯋꯥꯔꯝꯅꯤ
ꯎꯝ ꯋꯥꯔꯝ
ꯀꯣꯏꯕꯨ ꯍꯥꯏꯦꯗꯤ ꯐꯥꯎꯕꯀꯣ ꯃꯥꯥ ꯆꯂꯤꯗꯣ
ꯍꯣꯏ ꯑ ꯆꯨꯝꯅꯒꯤ ꯒꯥꯔꯤ ꯇꯣꯡꯕꯐꯥꯎ ꯋꯥꯏꯅꯦ ꯍꯥꯏꯕ ꯁ ꯈꯤꯇꯪ ꯁꯥꯡꯅ ꯇꯣꯡꯉꯛꯑꯗꯤ
ꯑꯗꯩ ꯆꯠꯂꯅꯤ ꯑꯗꯩ ꯑꯗꯨꯝ ꯉꯁꯤ ꯃꯉꯥꯏꯔꯦ ꯃꯥꯅ ꯄꯣꯠꯊꯥꯕ ꯐꯪꯕꯕ ꯍꯌꯦꯡꯗꯒꯤꯩꯗꯤ ꯑꯗꯨꯝ ꯍꯧꯔꯅꯤꯅ ꯃꯣꯏ
ꯍꯣꯏ
ꯑꯗꯩ ꯍꯞꯇꯥ ꯑꯃꯅꯦꯕ ꯇꯧꯗꯣꯏꯗꯣ ꯑꯗꯨꯝ ꯂꯝ ꯀꯣꯏꯒ ꯑꯗꯨꯝ ꯌꯦꯡꯗꯕꯤꯗꯅꯦ ꯑꯗꯨꯝ ꯍꯥꯟꯅ ꯂꯥꯛꯇꯣꯏꯁꯦ
ꯑꯁ ꯁꯤꯂꯣꯡ ꯆꯠꯆꯩ ꯑꯗꯨꯅꯤ ꯀꯔꯤꯔꯝꯃꯦ ꯀꯥꯟꯅꯗꯒꯦ
ꯑ ꯑꯗꯣ ꯃꯥꯅ ꯈꯔ ꯀꯟ ꯈꯣꯠꯂꯗꯤ ꯈꯔ ꯉꯝꯃꯒꯗꯤ ꯑꯦꯕꯤꯇꯤꯡ ꯂꯣꯏꯕꯒ ꯈꯔ ꯈꯔ ꯀꯣꯏꯒꯗ꯭ꯔꯥ ꯑꯗꯨ ꯑꯣꯏꯁꯨ ꯅꯨꯡꯗꯥꯡ ꯇꯥꯔꯅꯤꯕ ꯑꯗꯨꯝ ꯍꯥꯏꯗꯤ ꯕꯖꯥꯔꯒꯨꯝꯕ ꯆꯠꯄ ꯉꯥꯏ ꯀꯣꯏꯕ ꯆꯠꯄꯗꯤ ꯀꯌꯥ ꯐꯪꯗꯧ ꯃꯥꯟꯗ꯭ꯔꯦ
ꯎꯝ ꯊꯕꯛꯁꯨ ꯇꯧꯔꯕꯃꯤꯅ ꯋꯥꯔꯕꯃꯤꯅ ꯑꯗꯨꯝ ꯄꯣꯊꯥꯅꯤꯡꯉꯅꯤ
ꯍꯣꯏ ꯅꯪ ꯁꯨꯡꯆꯠ ꯆꯠꯇ꯭ꯔꯤꯕ
ꯆꯠꯇ꯭ꯔꯤꯌꯦ ꯑꯩꯗꯤ
ꯃꯥꯅꯔꯤ
ꯑꯩ ꯀꯦꯝ ꯍꯦꯛ ꯆꯠꯆꯗ꯭ꯔꯤ
ꯑꯈꯣꯏ ꯑꯈꯣꯏꯁꯤꯅ ꯃꯇꯝ ꯀꯌꯥꯝ ꯋꯥꯠꯂꯤꯕꯅꯣ ꯈꯪꯗꯦ ꯁꯨꯡ ꯆꯠ ꯍꯦꯛ ꯆꯠ ꯐꯪꯗꯦ
ꯆꯠꯅꯤꯡꯕꯅꯗꯤ ꯈꯣꯡꯁꯦ ꯊꯥꯡꯉꯝꯅꯤ
ꯎꯝ ꯀꯣꯏꯕꯗꯣ ꯍꯣꯏ ꯌꯥ ꯈꯪꯗꯦ ꯆꯠꯅꯤꯡꯉꯦ ꯆꯠꯄꯁꯦ ꯐꯔꯛ ꯑꯗꯨꯝ ꯇꯥ ꯂꯩ ꯆꯠꯄ ꯍꯥꯏ ꯄꯩꯁꯥ ꯉꯥꯛꯇꯅꯤ
ꯃꯥꯅꯦ ꯄꯩꯁꯥ ꯌꯥꯎꯗꯗꯤ ꯆꯠꯅꯤꯡꯉꯦꯅ ꯆꯠꯌꯥꯄꯣꯠꯇꯦ ꯅꯠ
ꯎꯝ ꯄꯩꯁꯥ ꯄꯩꯁꯥꯥꯗ ꯍꯦꯛꯇ ꯇꯥꯔꯛꯄ
ꯎꯝ ꯍꯣꯍꯣꯏ ꯊꯝꯃꯒꯦꯀꯣ ꯑꯩ ꯅꯪ ꯑꯃꯨꯛ ꯇꯧꯔꯣ
ꯑꯥ